ꯑꯩꯗꯤ ꯅꯪ ꯗ꯭ꯔꯤꯞ ꯂꯧꯕ ꯆꯠꯈꯤꯕ꯭ꯔꯥ ꯈꯟꯕ
ꯑꯩꯗꯤ ꯑꯩꯗꯤ ꯏꯊꯟꯗ ꯉꯥꯡ ꯂꯩꯔꯝꯃꯦ
ꯀꯔꯤ ꯋꯥꯔꯤ ꯁꯥꯔꯝꯕ꯭ꯔ ꯑꯩꯁꯦ
ꯅꯪ ꯁꯨꯁꯦ ꯁꯣꯁꯦꯖ ꯆꯥꯅꯤꯡꯕ ꯃꯥꯜꯂꯦ
ꯇꯥꯈꯤꯌꯣ ꯍꯥꯟꯅ ꯀꯔꯤ ꯋꯥꯔꯤ ꯂꯤꯕ꯭ꯔꯥ ꯑꯩꯗꯣ ꯀꯥꯎꯈ꯭ꯔꯦ
ꯅꯪꯗꯣ ꯁꯣꯁꯦꯖ ꯆꯥꯅꯤꯡꯕ ꯃꯥꯜꯂꯦꯕ ꯍꯧꯖꯤꯛꯁꯨ
ꯆꯅꯤꯡꯉꯦꯅꯥ ꯀꯅꯥꯟ ꯆꯥꯅꯤꯡꯗꯕꯔ ꯑꯗꯨ ꯏꯄꯥꯥꯅ ꯆꯥꯎꯅꯣ ꯑꯦ
ꯁꯣꯁꯦꯖꯀꯨꯝꯕ ꯆꯥꯕꯁꯤꯡꯁꯦ ꯇꯥꯕ꯭ꯔ ꯁꯣꯁꯦꯁꯀꯨꯝꯕ ꯆꯥꯒꯟꯕꯁꯤꯡꯁꯦ
ꯑꯧ
ꯀꯩꯅꯣ ꯆꯥꯛꯈꯥꯎ ꯂꯩꯅꯥ ꯑꯃ ꯍꯥꯏꯕꯅꯤ
ꯑꯗꯨꯃꯥꯏꯅ ꯍꯥꯏꯔꯛꯀꯅꯨ ꯏꯄꯥꯁꯨ ꯏꯄꯥꯒ ꯆꯞ ꯃꯥꯟꯅꯩꯗ ꯅꯪꯁꯦ
ꯅꯠꯇꯦ ꯑꯁꯤꯡꯕꯅꯤ ꯑꯩ ꯍꯥꯏꯁꯤ ꯆꯈꯥꯎꯗꯁꯨꯅꯦ ꯑꯗꯨꯒꯀꯣ
ꯎꯝ
ꯍꯣꯏ ꯈꯪꯕꯅꯗꯤ ꯐꯩꯗꯅ ꯅꯪꯒꯤ ꯄ꯭ꯔꯤꯚꯦꯟꯁꯟꯒꯤꯅꯦ ꯍꯥꯏꯁꯤ
ꯃꯤꯅ ꯑꯗꯨ ꯍꯥꯏꯕꯗꯣ ꯑꯗꯨ ꯑꯥ
ꯈꯣꯡ ꯈꯨꯠꯒꯤ ꯖꯣꯏꯅꯤꯡꯁꯤꯡꯁꯦ ꯅꯥꯔꯛꯄꯒꯤ ꯆꯥꯟꯁ ꯋꯥꯡꯉꯦ ꯍꯥꯏꯕ ꯍꯥꯏꯗꯤ ꯍꯥꯥꯎ
ꯍꯥꯎꯔꯤꯕꯗꯣ
ꯎꯝ
ꯍꯥꯎꯔꯤꯕꯗꯣ ꯑꯊꯨꯝꯕ ꯌꯥꯎꯋꯦꯗꯅ ꯑꯗꯨꯅ ꯃꯦꯟ ꯀꯜꯀ꯭ꯔꯤꯠ ꯑꯣꯏꯕ ꯃꯥꯜꯂꯦ ꯄꯣꯠꯇꯨ ꯅꯠꯇꯕ ꯃꯍꯥꯎꯒꯤ ꯍꯥꯞꯄꯗꯣ
ꯍꯣꯏ
ꯑꯗꯨ ꯍꯥꯀꯤꯇꯦ ꯍꯥꯥꯎꯇꯗꯅ ꯄꯣꯠꯆ
ꯑꯗꯨꯕꯨꯗꯤ ꯑꯋꯦꯔ ꯑꯣꯏꯌꯦ ꯕꯠ ꯑꯗꯨꯨꯝ ꯆꯥꯅꯤꯡꯕ ꯃꯣꯏ ꯆꯨꯔꯨꯞ ꯊꯛꯄ ꯈꯣꯏꯗ ꯍꯜꯂꯣ ꯇꯥꯕ꯭ꯔꯣ ꯑꯣ ꯃꯣꯏ ꯆꯨꯔꯨꯞ ꯊꯛꯄꯈꯩꯁꯨ ꯂꯩ ꯍꯣꯏꯕ ꯑꯗꯨ ꯇꯥꯛꯑꯣꯣꯕ ꯃꯣꯏ ꯆꯨꯔꯨꯞ ꯊꯛꯄꯈꯣꯏꯗꯣꯌꯥ ꯑꯗꯣ ꯀꯣꯕꯔꯗ ꯏꯁꯃꯣꯀꯤꯡ ꯒꯤꯟ ꯍꯩꯃꯥ ꯇꯥꯎꯅꯦ
ꯎꯝ ꯍꯥꯏꯔꯣ ꯍꯥꯏꯔꯣ
ꯑꯝ ꯑꯗꯨꯣ ꯁ꯭ꯃꯣꯀꯤꯡ ꯀꯤꯜꯁ ꯏꯌꯦꯅ
ꯎ ꯑꯁ ꯌꯥꯝ ꯍꯣꯏ ꯈꯤꯇꯪ ꯈꯤꯇꯪ ꯇꯥꯏ ꯂꯣꯏꯅꯃꯛ ꯇꯥꯗꯦ
ꯀꯨꯔꯤꯒꯤ
ꯅꯦꯠꯋꯥꯛꯁꯦ ꯈꯔ ꯅꯨꯡꯉꯥꯏꯇꯕ ꯃꯥꯜꯂꯦ ꯅꯪꯒꯤ ꯍꯣꯁꯇꯦꯜ ꯖꯒꯥꯗꯣ
ꯎꯝ
ꯇꯥꯕ
ꯇꯥꯏꯦ
ꯅꯪ ꯂꯩꯐꯝꯗꯣ ꯇꯨ ꯖꯤ ꯈꯛꯇ ꯑꯣꯏꯕ ꯃꯥꯜꯂꯦ
ꯍꯧꯇꯤꯔꯕ
ꯌꯥꯔꯦ ꯁꯃꯣꯀꯤꯡ ꯀꯤꯜꯁ ꯍꯥꯏꯅ ꯏꯔꯁꯨ ꯄꯥꯝꯕ ꯑꯗꯨꯃꯥꯏꯅ ꯇꯧꯋꯦ ꯍꯥꯏꯕ ꯅꯪ ꯍꯥꯏꯗꯨꯅ
ꯑꯁ ꯍꯥꯏꯕꯨ ꯂꯣꯏꯗ꯭ꯔꯤ ꯀꯥꯏꯅ ꯅꯪꯅ ꯂꯣꯏꯍꯟꯈ꯭ꯔꯦ ꯑꯩꯒꯤ ꯋꯥꯔꯤ ꯑꯁ
ꯑꯣ ꯑꯩ ꯉꯁꯥꯏ ꯍꯥꯏꯗꯣꯏꯔꯣ ꯅꯪ ꯈꯜꯂꯤꯗꯨꯅ ꯂꯣꯏ ꯈꯪꯉꯤꯅ
ꯑꯗꯨ ꯑꯗꯨ ꯅꯨꯃꯤꯠꯇꯣ ꯑꯗꯨ ꯅꯨꯃꯤꯠꯇꯣ ꯑꯅꯦ ꯅꯅꯥꯕꯨꯅꯕꯤꯠꯇꯣ ꯑꯗꯨꯗ ꯎꯝ ꯏꯃꯥꯅꯕꯤ ꯎꯝ ꯑꯣ ꯑꯩꯗꯣ ꯑꯩꯗꯣ ꯏꯁꯃꯣꯜ ꯕꯤꯖꯤꯅꯦꯁ ꯇꯧꯋꯦꯕꯀꯣ ꯎꯝ ꯇꯣꯣ
ꯍꯣꯏꯅꯦ ꯍꯥꯏꯅꯦ ꯀꯩ ꯍꯥꯏꯒꯦ ꯑꯩꯅ
ꯑꯗꯨ ꯑꯗꯨꯒꯤ ꯅꯨꯃꯤꯠꯇꯣ ꯄꯩꯁꯥꯁꯨ ꯈꯔ ꯐꯪꯕꯗꯨꯗ ꯑꯗꯨ ꯑꯗꯨꯗ ꯑꯣꯏꯅ ꯊꯥꯗꯈ꯭ꯔꯕꯗꯤ ꯑꯗꯨꯏ ꯑꯩꯗꯨꯀꯣ ꯄꯩꯁꯥ ꯍꯦꯛ ꯐꯪꯕ ꯆꯥꯕꯗ ꯆꯥꯕꯗ ꯑꯌꯥꯝꯕ ꯊꯥꯗꯕꯅꯦ ꯍꯥꯏꯗꯤ
ꯑꯗꯨ ꯗ꯭ꯔꯤꯞ ꯌꯥꯟꯕꯒꯤ ꯆꯠꯊꯥꯗꯕ꯭ꯔꯣ
ꯅꯅꯨꯡꯥꯏꯗꯦ ꯅꯪ ꯏ ꯋꯥꯣꯏꯁꯁꯤ
ꯁꯁ
ꯀꯁ ꯁꯁ
ꯇꯑꯣ ꯑꯦ ꯑ ꯇꯣꯠꯇ ꯄꯣꯠꯇ
ꯑꯥ
ꯑꯝ ꯆꯥꯕꯒꯤꯗꯣ ꯇꯣꯇꯦꯟ ꯊꯤꯕ ꯀꯥꯟꯗ ꯎꯝ ꯋꯥꯟ ꯊꯥꯎꯖꯟ ꯅꯏꯟ ꯍꯟꯗ꯭ꯔꯦꯠ
ꯅꯨꯕꯥꯅꯤ ꯈꯛꯇ
ꯅꯣ ꯑꯣꯟꯂꯤ ꯐꯣꯔ ꯃꯥꯏ ꯁꯦꯜꯁ
ꯑꯣꯆꯥ ꯑꯣ ꯌꯥꯏ ꯌꯥ ꯌꯥꯏ
ꯎꯝ ꯅꯪꯗꯣ ꯀꯥꯔꯦꯝꯅꯕꯅ ꯑꯃꯁꯨ ꯌꯥꯎꯑꯦ ꯑꯦꯟ ꯍꯣꯁꯄꯤꯇꯥꯜ ꯕꯤꯦꯜ ꯏꯁ ꯎꯝ ꯆꯂ ꯂꯤꯁꯤꯡ ꯑꯃꯒ ꯆꯃꯉꯥꯔꯥꯎꯅꯦ
ꯎꯝ ꯅꯪꯅ ꯇꯧꯔꯤꯁꯤꯗꯤ ꯄꯩꯁꯥꯁꯦ ꯊꯝꯐꯝ ꯂꯩꯇꯕꯒꯤ ꯇꯧꯔꯤꯕꯅꯦꯕ
ꯑꯗꯨꯃꯛꯇꯤ ꯍꯥꯏꯔꯀꯅ ꯑꯩ ꯍꯣꯁꯄꯤꯇꯥꯜ ꯆꯠꯒꯅꯤ ꯀꯅꯥꯅ ꯈꯪꯕ꯭ꯔꯥ
ꯎꯝ ꯎꯝ
ꯑꯩꯒꯨꯝꯕꯁꯦ ꯑꯩꯒꯨꯝꯕꯁꯦ ꯕꯤꯖꯤꯅꯦꯁ ꯇꯧꯔꯣꯏꯗꯧꯕ ꯃꯤꯅꯦꯗ
ꯍꯦ
ꯆꯨꯝꯕ꯭ꯔꯥ ꯆꯨꯝꯗꯕ꯭ꯔꯥ
ꯇꯧꯒꯗꯕꯅꯦ ꯁꯤꯒꯨꯝꯕ ꯃꯤꯅ
ꯎ
ꯍꯥꯏꯗꯤꯀꯣ
ꯎꯝ
ꯂꯤꯛꯃꯜꯂꯁꯨ ꯀꯩ ꯍꯥꯏꯖꯥ ꯆꯥꯎꯈꯠꯇꯕꯅꯦꯕ
ꯎꯝ
ꯇꯥꯕ꯭ꯔꯥ
ꯍꯣꯏ ꯇꯥꯏꯌꯦ
ꯐ ꯂꯩꯔꯁꯨ ꯂꯩꯇꯕ ꯁꯥꯕꯁꯨ ꯀꯥꯟꯅꯗꯦꯕ ꯕ꯭ꯂꯦꯁꯤꯡ ꯂꯩꯇꯕꯅꯤ
ꯗꯤ ꯏꯃꯥꯟꯅꯕꯤꯍꯨꯅꯨ ꯆꯥꯁꯦ ꯍꯥꯏꯔꯗꯤ ꯂꯨꯄꯥ ꯇꯔꯥ ꯂꯩꯔꯁꯨ ꯑꯗꯨꯝ ꯆꯥꯕꯅꯦ
ꯑꯩꯁꯨꯀꯣ
ꯎꯝ
ꯄꯩꯁꯥ ꯂꯩꯔꯗꯤ ꯂꯩꯇꯦ ꯍꯥꯏꯌꯦꯅ ꯍꯥꯏꯕ ꯍꯥꯏꯅꯤ ꯍꯥꯏꯗꯦꯕ ꯑꯩꯗꯤ
ꯎꯝ ꯍꯥ ꯍꯗꯕ꯭ꯔ
ꯑꯩꯗꯤ ꯀꯩ ꯍꯥꯏꯗꯣꯏꯅꯣ ꯈꯪꯗꯦ ꯑꯗꯨꯗ ꯋꯥ ꯑꯃ ꯍꯥꯞꯀꯗꯧꯕꯅꯦ ꯑꯩ ꯈꯪꯗꯕ ꯒ꯭ꯌꯥꯟ ꯇꯥꯕ꯭ꯔꯣ ꯑꯩ ꯍꯥꯏꯔꯤꯕꯁꯦ ꯑꯩ ꯍꯧꯖꯤꯛ ꯑꯩ ꯍꯧꯖꯤꯛ ꯍꯥꯏ ꯍꯥꯏ ꯍꯥꯏ ꯍꯥꯏ ꯍꯥꯏꯈꯤꯗꯣ
ꯑ ꯍꯥꯏꯕꯗꯣ
ꯎꯝ ꯑꯗꯨꯗ ꯋꯥꯆ ꯑꯃ ꯍꯥꯞꯀꯗꯕꯅꯦꯕ ꯑꯗꯣ ꯍꯥꯏꯅꯤꯡꯉꯥꯏ ꯈꯪꯗꯕꯒꯤ
ꯎꯝ
ꯀꯟꯇꯤꯅ꯭ꯌꯨ ꯇꯧꯔꯒ ꯉꯥꯡꯔꯛꯄ
ꯎꯝ ꯎꯝ ꯇꯥꯏ
ꯁꯤꯅ ꯇꯥꯛꯄꯗꯤ ꯒ꯭ꯔꯥꯃꯔ ꯈꯔ ꯋꯥꯠꯂꯦꯕ
ꯐꯥꯁ ꯗ꯭ꯔ ꯑꯃꯔ ꯑꯃꯀ
ꯁꯤ ꯃꯅꯤꯌ
ꯋꯥꯠꯇ ꯋꯥꯇ
ꯗ꯭ꯔꯥꯏꯃꯔ ꯅꯠꯇ꯭ꯔꯁꯨ ꯀꯩ ꯍꯥꯏꯁꯤꯔꯥ
ꯎꯝ ꯈꯪꯗꯦ ꯇ꯭ꯔꯥꯏꯕꯦꯜ ꯃꯆꯦꯜ ꯑꯣꯏꯕꯅꯤꯅ ꯑꯩꯁꯨ ꯈꯪꯗꯦ ꯅꯪꯒꯤ
ꯆꯦ ꯅꯪꯗꯤ ꯇꯪꯈꯥꯏ ꯅꯪꯗꯤ ꯇꯪꯈꯥꯏ ꯆꯞꯄꯤꯤ
ꯃꯁ ꯀ ꯅꯠꯇ ꯑꯗꯨ ꯅꯪꯅ ꯈꯪꯉꯝꯃꯒꯗ꯭ꯔꯥꯅ ꯅꯪꯉꯣꯟꯗ ꯍꯪꯒꯦ ꯇꯧꯕꯅꯦ ꯅꯪ ꯍꯥꯎ ꯈꯪꯕꯗꯤ ꯇ
ꯇ ꯑꯣ ꯒꯤꯕ
ꯎ ꯉꯁꯤꯁꯦ ꯑꯁ ꯌꯥꯝ ꯅꯨꯡꯉꯥꯏꯌꯦꯗ ꯍꯧꯀꯠꯂꯦ ꯑꯩꯕꯨꯅꯦ ꯍꯥꯏꯁꯦ
ꯑꯁ
ꯉꯁꯤꯁꯤꯡ ꯍꯧꯒꯠꯂꯦꯗꯅ
ꯎꯝ
ꯏꯂꯣꯜꯂꯒ ꯆꯥꯛ ꯊꯣꯡꯉꯤ
ꯎꯝ
ꯆꯥꯛ ꯊꯣꯡꯉꯒ ꯕꯖꯥꯔ ꯆꯠꯂꯦ ꯕꯖꯥꯔ ꯆꯠꯂꯨꯔ ꯍꯜꯂꯛꯑꯦ ꯆꯥꯔꯦ ꯉꯥꯛꯇꯪ ꯒꯦꯝ ꯁꯥꯟꯅꯔꯦ ꯃꯊꯪꯗ ꯕꯖꯥꯔ ꯆꯠꯂꯦ ꯑꯃꯨꯛꯀ
ꯎꯝ ꯎꯝ
ꯁꯤꯡꯖꯨ ꯆꯥꯔꯦ
ꯇꯨꯝꯃꯦ
ꯎꯝ
ꯍꯧꯒꯠꯂꯒ ꯒꯦꯝ ꯁꯅꯥꯔꯦ
ꯎꯝ
ꯍꯣꯏ
ꯂꯣꯏꯔꯦ
ꯍꯣꯔꯦꯟꯁꯨ ꯆꯥꯛ ꯆꯥꯔꯅꯤ
ꯊꯕꯛ ꯂꯩꯇꯕꯒꯤ ꯅꯨꯡꯉꯥꯏꯕ ꯍꯥꯏꯁꯦ ꯁꯤꯅꯤ
ꯅꯪ ꯊꯕꯛ ꯂꯩ ꯍꯣꯏ ꯑꯩ ꯌꯨꯝꯗ ꯂꯩꯔꯕꯨꯗꯤ ꯊꯕꯛ ꯌꯥꯝ ꯆꯤꯜꯂꯦ ꯑꯗꯨꯕꯨ ꯍꯣꯁꯇꯦꯜ ꯂꯩꯕꯅꯤꯅ
ꯐꯤ ꯁꯨꯒꯗꯕ ꯌꯥꯝ ꯂꯩꯕꯗꯣ ꯉꯔꯥꯡ ꯁꯨꯗꯣꯛꯈ꯭ꯔꯕ ꯑꯗꯨꯒꯤꯅꯤꯗ ꯅꯠꯇ꯭ꯔꯗꯤ
ꯋꯥꯏ ꯁꯪꯉꯦꯀꯣ
ꯁꯪꯉꯦ
ꯑꯩꯗꯨ ꯋꯥꯏ ꯁꯪꯉꯦ
ꯐ꯭ꯔꯤꯗ ꯂꯩꯔꯤꯁꯦ ꯑꯩꯈꯣꯏꯗꯤ ꯊꯕꯛ ꯆꯤꯜꯂꯦ
ꯑꯩꯗꯤ ꯍꯧꯒꯠꯂꯦ ꯄꯨꯡ ꯀꯌꯥꯗꯔꯥ ꯎꯝ ꯇꯨꯃꯤꯟ ꯂꯩꯌꯣ ꯑꯗꯨꯗꯤ ꯅꯠꯇꯦ ꯎꯝ ꯄꯨꯡ ꯑ ꯁꯤꯛꯁ ꯊꯥꯔꯇꯤꯗꯔꯥ
ꯊꯥꯖꯗꯦ ꯊꯥꯖꯗꯦ
ꯇꯥꯈꯤꯌꯣ ꯍꯥꯟꯅ ꯄ꯭ꯂꯤꯖ ꯑꯩꯕꯨ ꯇꯥꯈꯤꯌꯣ
ꯍꯣꯏꯅꯦ ꯍꯥꯏꯔꯣ ꯍꯥꯏꯔꯣ
ꯇꯥꯏꯀꯣ
ꯇꯥꯏꯌꯦ ꯐꯖꯅ ꯇꯥꯏ ꯌꯥꯝ ꯁꯦꯡꯅ ꯇꯥꯏꯌꯦ
ꯑꯗꯨ ꯑ
ꯇꯥꯏ
ꯀꯔꯤ ꯍꯥꯏꯕ
ꯒꯥꯔꯤ ꯃꯈꯣꯟꯐꯧ ꯇꯥꯏ ꯍꯥꯏꯕ
ꯅꯪꯅ ꯇꯥꯔꯗꯤ ꯑꯩꯒꯤꯗꯤ ꯎꯁ ꯑꯗꯨ ꯁꯤꯛꯁ ꯊꯔ ꯁꯤꯛꯁ ꯊꯥꯔꯇꯤꯒꯨꯝꯅ ꯍꯧꯒꯠꯂꯦꯅꯥ ꯑꯗꯨꯒ ꯐꯣꯟ ꯆꯥꯔꯖ ꯇꯧꯋꯦ ꯎꯝ ꯂꯥꯏꯠ ꯑꯣꯐ ꯇꯧꯋꯦ ꯑꯗꯨ ꯍꯥ
ꯑꯌꯨꯛꯇꯨꯗꯤ ꯐꯣꯟ ꯆꯥꯔꯖ ꯇꯧꯕ꯭ꯔꯣꯕ
ꯍꯣꯏ꯫
ꯑꯦ ꯑꯩꯗꯤ ꯉꯔꯥꯡ ꯅꯪ ꯐꯣꯟ ꯆꯥꯔꯖ ꯇꯧꯔꯒ ꯇꯨꯝꯃꯝꯕ ꯈꯟꯕꯒꯤ꯫
ꯗꯦ ꯃꯤ ꯃꯩ ꯂꯥꯛꯇꯦ ꯍꯥꯏꯔꯒ꯫
ꯍꯪꯄꯥꯅꯦ꯫
ꯃꯩ ꯂꯥꯛꯇꯦ ꯍꯥꯏꯔꯒ꯫
ꯑꯦ ꯁꯤꯇꯤ ꯁꯤꯇꯤꯗꯕꯨ ꯃꯩ ꯃꯨꯠꯄ꯭ꯔꫭꯅꯦ꯫
ꯑꯣ ꯉꯁꯤ ꯈꯛꯇ ꯈꯪꯉꯕ꯭ꯔꯣ ꯁꯣꯝꯁꯦ꯫ ꯁꯤꯇꯤꯗꯁꯨ ꯁꯤꯇꯤꯗꯁꯨ ꯑꯗꯨꯝ ꯇꯧꯋꯦꯗ ꯃꯔꯛ ꯃꯔꯛ꯫
ꯑꯥ꯫
ꯎꯝ ꯆꯥꯔꯖ ꯇꯧꯔꯒ ꯇꯨꯝꯃꯦ ꯄꯨꯡ ꯇꯔꯥꯒꯨꯝꯕꯗꯔꯥ꯫ ꯍꯧꯒꯠꯂꯦ ꯑꯗꯨ ꯃꯨꯛꯀ ꯇꯨꯝꯃꯦ꯫
ꯎꯝ꯫
ꯎꯝ ꯑꯒꯉ ꯍꯧꯒꯜꯂꯒ ꯏꯃꯥꯟꯅꯕꯤꯅ ꯀꯧꯕꯒꯤ ꯑꯩ ꯀꯦꯟꯇꯤꯟꯗ ꯆꯠꯂꯒ ꯄꯔꯊꯥ ꯆꯥꯔꯒ ꯍꯜꯂꯛꯄꯅꯦꯕ꯫
ꯑꯗꯨꯒ ꯐꯤ ꯁꯨꯗꯣꯛꯑꯦ꯫
ꯅꯠꯇꯦ ꯏꯃꯥꯟꯅꯕꯤꯗꯣ ꯁꯤ ꯑꯁꯤꯒꯤꯗꯣ ꯇꯥꯛꯑꯦꯗꯅ꯫ ꯗꯨꯒ ꯐꯤ ꯁꯨꯗꯣꯛꯑꯦ ꯑꯗꯨꯒ ꯍꯧꯖꯤꯛ ꯍꯧꯖꯤꯛ ꯇꯧꯔꯤꯁꯤꯅꯤ꯫
ꯌꯥꯝ ꯐꯩꯅꯦ꯫
ꯍꯁ ꯌꯨꯝꯗ ꯂꯩꯔꯗꯤ ꯄꯨꯡ ꯇꯔꯨꯛꯇꯗꯤ ꯍꯧꯒꯗ ꯆ ꯁꯦꯝꯒꯅꯤ꯫ ꯁꯥꯎꯅꯤꯡꯕꯅꯦ ꯌꯨꯝꯗ ꯂꯩꯗ ꯏ ꯏꯁꯥꯎ ꯌꯥꯝ ꯂꯥꯡꯕꯅꯦ ꯑꯩꯗꯤ꯫
ꯎꯝ ꯃꯊꯧ ꯇꯟꯕꯒꯤꯅꯦ ꯑꯗꯨ꯫
ꯇꯟꯕꯒꯤ ꯅꯠꯇꯦ꯫ ꯃꯤꯅ ꯋꯥꯏ ꯇꯩꯒꯤꯗꯤ ꯑꯗꯨꯗ ꯑꯗꯨꯝ ꯅꯦꯠꯂꯒ ꯂꯥꯛꯀꯅꯤ ꯑꯗꯨꯕꯨ ꯀꯅꯥ ꯏꯁꯧ ꯂꯥꯡꯉꫭꯏꯗ꯭ꯔꯥ꯫
ꯑ ꯅꯪ ꯋꯥꯥꯏ ꯇꯩ ꯋꯥꯔꯤ ꯁꯥꯔꯒ꯫ ꯅꯣꯡꯅꯤꯡꯕ ꯑꯩ ꯑꯃ ꯃꯤꯁꯤꯡꯂꯛꯑꯦ꯫
ꯀꯔꯤ꯫
ꯏꯝꯐꯥꯜꯁꯨ ꯏꯆꯟꯅꯨꯄꯤ ꯌꯥꯝꯃꯦꯕꯀꯣ ꯑꯍꯨꯝ ꯂꯩꯌꯦꯕ꯫
ꯎꯝ꯫
ꯑꯗꯣ꯫ ꯑꯃꯁꯤꯅ ꯆꯥꯛ ꯌꯦꯟꯁꯥꯡ ꯊꯣꯡꯉꯅꯤ꯫
ꯎꯝ꯫